ꯍꯜꯂꯣ ꯎꯝ ꯀꯩꯗꯧꯔꯤꯒꯦ
ꯇꯨꯝꯃꯦ ꯇꯨꯝꯁꯨ ꯇꯨꯝꯗꯦ ꯐꯝꯁꯨ ꯐꯝꯗꯦ ꯐꯔꯛꯇ ꯂꯩꯔꯤꯅꯦ
ꯇꯨꯝꯁꯨ ꯇꯨꯝꯗꯕ ꯐꯝꯁꯨ ꯐꯝꯗꯕ ꯐꯔꯛꯇ ꯂꯩꯕ
ꯇꯥꯏꯌꯦꯀꯣ
ꯇꯥꯏꯌꯦ ꯇꯥꯏꯌꯦ ꯇꯨꯝꯁꯨ ꯇꯨꯝꯗꯕ ꯐꯝꯁꯨ ꯐꯝꯗꯕ ꯐꯔꯛꯇ ꯂꯩꯌꯦ
ꯍꯥꯥ
ꯍꯥ ꯇꯨꯝꯁꯨ ꯇꯨꯝꯗꯕ
ꯇꯨꯝꯁꯨ ꯇꯨꯝꯗꯕ ꯐꯝꯁꯨ ꯐꯝꯗꯕ ꯍꯤꯞꯁꯨ ꯍꯤꯞꯇꯕ ꯐꯔꯛꯇ ꯑꯗꯨꯝ ꯂꯩꯕ
ꯑꯌꯥ ꯅꯨꯡꯉꯥꯏꯇꯦꯍꯦ
ꯎꯝ
ꯍꯥꯏꯍꯥ ꯑꯩꯈꯣꯏꯗꯤꯅꯦ
ꯎꯝ
ꯄꯩꯁꯥ ꯇꯥꯟꯕꯁꯦ ꯌꯥꯝ ꯂꯥꯏꯅ ꯇꯥꯜꯂꯦ
ꯑꯣ ꯑꯩꯗꯤ ꯄꯩꯁꯥ ꯇꯥꯟꯗꯕꯅꯤꯅꯀꯣ ꯎꯝ
ꯀꯃꯥꯏꯅ ꯇꯧꯔꯤꯅꯣ ꯍꯥꯏꯗꯣ
ꯎꯝ
ꯑꯃꯔꯣꯝꯗ ꯍꯥꯏꯔꯒꯗꯤ ꯌꯥꯝꯅ ꯂꯥꯏ ꯑꯃꯔꯣꯝꯗ ꯍꯥꯏꯔꯒꯗꯤ ꯌꯥꯝꯅ ꯂꯨꯔꯦ ꯀꯃꯥꯏꯅ ꯇꯧꯈ꯭ꯔꯤꯅꯣ ꯍꯥꯏꯕꯗꯨ ꯑꯩ ꯍꯥꯏꯐꯦꯠꯇꯪ ꯍꯥꯏꯔꯛꯀꯦꯀꯣ ꯅꯪꯁꯨ ꯀꯩ ꯍꯥꯏꯗꯣꯏꯅꯣ ꯏꯟꯇꯔꯦꯁ ꯂꯩꯕ ꯇꯥꯔꯒꯗꯤ
ꯑꯥ
ꯑꯥ ꯅꯪꯁꯨ ꯃꯇꯨꯡ ꯏꯜꯂꯛꯑꯣ ꯀꯥꯏꯗꯦꯀꯣ
ꯑꯥ
ꯍꯧꯖꯤꯛꯀꯥꯟꯒꯤ ꯄꯩꯁꯥ ꯇꯥꯟꯕꯁꯦ
ꯑꯥ
ꯑꯥ ꯑꯩꯈꯣꯏꯒꯤ ꯀꯔꯤ ꯍꯥꯏꯇꯥꯔꯦ ꯂꯧꯁꯤꯡꯗꯒꯤꯅꯅꯦ
ꯑꯥ
ꯇꯥꯜꯂꯦ
ꯑꯥ
ꯍꯥꯟꯅ ꯊꯥꯏꯅ ꯃꯃꯥꯡꯉꯩꯗꯗꯤ ꯂꯧꯁꯤꯡꯗꯒꯤꯅ ꯄꯩꯁꯥ ꯇꯥꯟꯕ ꯌꯥꯗꯦ ꯒ꯭ꯌꯥꯟ ꯇꯥꯏꯀꯣ
ꯇꯥꯏ ꯇꯥꯏ
ꯑ ꯊꯥꯏꯅ ꯃꯃꯥꯡꯉꯩꯗꯗꯤꯅꯦ ꯂꯧꯁꯤꯡꯗꯒꯤꯅ ꯄꯩꯁꯥ ꯇꯥꯟꯕ ꯌꯥꯗꯦ ꯃꯔꯝꯗꯤ ꯍꯧꯖꯤꯛꯇꯤ ꯀꯝꯄ꯭ꯌꯨꯇꯔꯒꯤ ꯃꯇꯝꯅꯤꯅ
ꯎꯝ
ꯀꯝꯄ꯭ꯌꯨꯇꯔꯒꯤ ꯃꯇꯝ ꯑꯣꯏꯔꯨꯕꯅ ꯑꯥ ꯀꯩ ꯍꯥꯏꯇꯥꯔꯦ ꯀꯝꯄ꯭ꯌꯨꯇꯔꯗ ꯄ꯭ꯔꯣꯒ꯭ꯔꯥꯃꯤꯡ ꯍꯥꯏꯐꯦꯠꯇꯪ ꯇꯧꯔꯒꯅꯦ
ꯑꯥ
ꯈꯨꯠꯅ ꯈꯤꯇꯪ ꯅꯝꯕꯗ ꯐꯖ ꯐꯖꯅ ꯊꯣꯛꯅꯔꯕꯅꯤ ꯏꯔꯥꯏ ꯔꯥꯏꯅ ꯄꯩꯁꯥꯁꯨ ꯇꯥꯟꯅꯔꯕꯅꯤ ꯃꯗꯨ ꯈꯜꯂꯒ ꯑꯩꯁꯨ ꯃꯣꯏ ꯇꯧꯔꯤꯕꯗꯨꯒꯨꯝꯅꯅꯦ ꯑꯩꯁꯨ ꯇꯧꯅꯤꯡꯕ ꯐꯥꯎꯋꯦ
ꯎꯝ
ꯒ꯭ꯌꯥꯟ ꯇꯥꯕ꯭ꯔꯥ
ꯇꯥꯏ
ꯃꯣꯏ ꯇꯧꯔꯤꯕꯗꯨ ꯑꯗꯨꯒꯨꯝꯅ ꯑꯩꯁꯨ ꯇꯧꯅꯤꯡꯕ ꯐꯥꯎꯋꯦ ꯑꯗꯨꯕꯨ ꯀꯔꯤꯗꯤ ꯎꯄꯥꯏ ꯂꯩ ꯍꯩꯔꯕꯅꯤꯅ ꯍꯩꯇ꯭ꯔꯕꯅꯤꯅ ꯑꯗꯨꯝ ꯄꯥꯡꯒꯜ ꯊꯣꯛꯔꯒ ꯊꯕꯛ ꯁꯨꯕ ꯍꯥꯏꯗꯨꯅꯤ
ꯑꯥ
ꯅꯠꯇ꯭ꯔꯣ
ꯍꯣꯏ
ꯆꯨꯝꯃꯤꯀꯣ
ꯆꯨꯝꯃꯦ ꯌꯥꯝ
ꯑꯩ ꯍꯥꯏꯔꯤꯁꯤ ꯇꯥꯕ꯭ꯔꯣ
ꯇꯥꯌꯦ
ꯅꯪ ꯇꯨꯝꯅꯤꯡꯕ꯭ꯔꯣ ꯀꯩꯅꯣꯃꯥ ꯏꯇꯧ ꯇꯧꯋꯦꯗ
ꯇꯨꯝꯅꯤꯡꯗꯦ ꯇꯥꯏꯌꯦ ꯑꯗꯨ ꯅꯪ ꯍꯣꯏ ꯅꯪꯅ ꯉꯥꯡ ꯅꯪꯅ ꯂꯤꯕꯗꯣ ꯃꯔꯛꯇ ꯊꯠꯅꯤꯡꯗꯕ ꯑꯗꯨꯒꯤ ꯇꯥꯔꯦ ꯍꯥꯏ ꯍꯣꯏ
ꯑꯥ ꯗꯔꯀꯥꯔ ꯂꯩꯔꯒꯗꯤ ꯊꯠꯄ ꯇꯥꯕꯅꯤ
ꯑꯁ
ꯊꯠꯂꯣ
ꯎꯝ ꯃꯔꯛꯇ ꯊꯠꯇꯣ ꯅꯨꯡꯉꯥꯏꯇꯕꯀꯣ ꯑꯗꯨꯝ ꯂꯣꯏꯁꯤꯜꯂꯣꯅ ꯑꯗꯨꯝ ꯇꯥꯔꯒ ꯎꯝ ꯎꯝ ꯍꯥꯏꯕꯅꯤꯗ
ꯑꯠꯆꯥꯥ ꯀꯥꯏꯗꯦ ꯀꯥꯏꯗꯦ ꯅꯉꯣꯟꯗ ꯌꯥꯝꯅ ꯐꯖꯕ ꯋꯥꯈꯜꯂꯣꯟ ꯑꯃꯥꯗꯤ ꯆꯦꯜꯂꯤ ꯃꯤ ꯋꯥ ꯉꯥꯡꯂꯤꯉꯩꯁꯤꯗ ꯗꯤꯁꯇꯔꯕꯀꯥ ꯇꯧꯅꯤꯡꯗꯦ ꯍꯥꯏꯕ ꯖꯥꯠꯇꯨꯅꯤ ꯅꯠꯇ꯭ꯔꯣ
ꯑꯗꯨꯅꯤ ꯅꯨꯡꯉꯥꯏꯇꯦꯅ ꯀꯣ ꯃꯤꯁꯨ
ꯎꯝ ꯌꯥꯝꯅ ꯐꯖꯩ ꯋꯥꯈꯜꯂꯣꯟꯗꯣ ꯑꯗꯨꯒꯨꯝꯕ ꯍꯧꯖꯤꯛꯀꯤ ꯃꯇꯝꯗꯅꯦ ꯊꯤꯕꯁꯦ ꯌꯥꯝ ꯋꯥꯏ
ꯅꯪ ꯅꯪꯁꯨ ꯌꯥꯝ ꯊꯤꯗ꯭ꯔꯁꯨ ꯌꯥꯔꯅꯤꯀꯣ
ꯑꯩ ꯌꯥꯝ ꯊꯤꯗ꯭ꯔꯁꯨ ꯌꯥꯔꯅꯤ
ꯍꯣꯏ
ꯀꯩꯒꯤ
ꯑꯩ ꯂꯩꯔꯤꯁꯤꯗꯤ
ꯑꯣ ꯍꯣꯏ ꯂꯩꯇꯦꯗꯤ ꯍꯥꯏꯗꯦ
ꯅꯪ ꯍꯧꯖꯤꯛ ꯍꯥꯏꯗꯨꯗꯤ ꯊꯤꯕ ꯌꯥꯝ ꯋꯥꯏꯑꯦꯅ ꯑꯗꯨꯅꯦ ꯊꯤꯔꯅꯨ ꯊꯩ ꯊꯤꯗ꯭ꯔꯁꯨ ꯌꯥꯔꯦ ꯑꯩ ꯂꯩꯔꯦ ꯍꯥꯏꯕ
ꯑꯍꯦꯍꯦ ꯍꯣꯏ ꯅꯨꯡꯁꯤꯗꯅ ꯍꯥꯏꯕꯤꯕ ꯃꯁꯤꯒꯤꯗꯃꯛꯇꯗꯤ ꯌꯥꯝ ꯆꯥꯎꯊꯣꯛꯅꯤꯡꯉꯥꯏꯅꯤ
ꯎꯝ
ꯑꯗꯣ ꯍꯧꯖꯤꯛꯀꯥꯟꯒꯤ ꯅꯨꯄꯤ ꯑꯉꯥꯡꯁꯤꯡꯁꯦ
ꯎꯝ
ꯑ‌ ꯊꯥꯖꯕꯗꯤ ꯈꯔ ꯋꯥꯠꯂꯤ
ꯎꯝ
ꯀꯔꯤꯒꯤꯔꯥ ꯈꯪꯅꯤꯡꯕ꯭ꯔꯥ
ꯎꯝ
ꯊꯥꯖꯕ ꯋꯥꯠꯂꯤ ꯍꯥꯏꯕꯗꯤ ꯑꯥ ꯅꯨꯄꯥ ꯑꯁꯦ ꯑꯃꯈꯛꯇ ꯈꯪꯅꯗꯕ ꯀꯔꯤꯅꯣ ꯍꯥꯏꯔꯒ ꯍꯧꯖꯤꯛꯇꯤ ꯊꯕꯛ ꯏꯪꯈꯥꯡ ꯁꯨꯔꯒ ꯌꯥꯝ ꯋꯥꯅ ꯍꯤꯡꯅꯤꯡꯕ ꯃꯇꯝ ꯅꯠꯇ꯭ꯔꯦ ꯍꯥꯏꯕ ꯀꯣ ꯌꯥꯝ ꯋꯥꯅ ꯍꯤꯡꯅꯤꯡꯕ ꯃꯇꯝ ꯅꯠꯇ꯭ꯔꯦ ꯌꯥꯔꯒꯗꯤ ꯈꯤꯇꯪ ꯅꯨꯡꯉꯥꯏꯅ ꯀꯥꯔ ꯊꯧꯔꯒ ꯀꯣ ꯅꯨꯡꯉꯥꯏꯅ ꯂꯦꯝꯅ ꯄꯥꯟꯖꯔꯒꯦ ꯅꯠꯇ꯭ꯔꯒ ꯍꯤꯡꯖꯔꯒꯦꯅ ꯈꯟꯕ ꯉꯥꯛꯇꯅꯦꯕ
ꯎꯝ
ꯑꯗꯨꯒꯤꯕꯨ ꯅꯨꯄꯤ ꯑꯉꯥꯡ ꯈꯣꯏꯁꯤꯅꯅꯦ
ꯎꯝ
ꯃꯗꯨꯒꯤꯗꯃꯛꯇ ꯊꯤꯔꯤꯕ ꯍꯣꯏ ꯐꯪꯕꯁꯨ ꯑꯣꯏꯁꯅꯨ
ꯎꯝ
ꯑꯗꯨꯕꯨꯗꯤ ꯀꯣ ꯑ ꯐꯪꯕꯁꯨ ꯑꯣꯏꯁꯅꯨ ꯑꯗꯨꯕꯨ ꯂꯩꯔꯤꯕ ꯅꯨꯄꯥꯁꯤꯡꯒꯤꯗꯤ ꯑꯁ ꯋꯥꯕꯅꯤꯍꯦ ꯑꯩꯒꯤꯁꯨ ꯌꯥꯝꯅ ꯋꯥꯔꯦ ꯊꯤꯕꯗ ꯑꯗꯨꯒꯤꯅꯦ ꯑꯩꯅ ꯍꯥꯏꯔꯤꯗꯣ ꯋꯥꯔꯦ
ꯉꯝ ꯌꯥꯝ ꯍꯩꯕꯒꯥ ꯊꯤꯔꯨꯅꯨꯗ
ꯍꯥꯏꯔꯛꯑꯣ ꯍꯥꯏꯔꯛꯑꯣ
ꯑꯗꯨ ꯍꯦꯟꯅ ꯊꯤꯕ ꯋꯥꯕꯅꯤꯗ
ꯑꯗꯨ ꯑꯣꯏꯅ ꯊꯤꯕ ꯋꯥꯕꯅꯦ ꯑꯗꯨꯗꯤ ꯄꯥꯈꯪ ꯁꯔꯤ ꯑꯣꯏꯅ ꯂꯩꯌꯣ ꯍꯥꯏꯔꯤꯔꯣ ꯅꯨꯡꯉꯥꯏꯇꯦ ꯄꯥꯥꯈꯪ ꯁꯥꯔꯤ ꯑꯣꯏꯅ ꯀꯅꯥ ꯂꯩꯅꯤꯡꯕ ꯌꯥꯎꯒꯦ
ꯎꯝ
ꯂꯩꯅꯤꯡꯕ ꯀꯅꯥꯁꯨ ꯌꯥꯎꯗꯦ
ꯎꯝ
ꯅꯠꯇ꯭ꯔꯣ
ꯃꯥꯟꯅꯦ
ꯇꯜꯂꯦ
ꯀꯩꯕꯣ
ꯌꯥꯝ ꯇꯜꯂꯦ
ꯇꯟꯒꯅꯣꯗ ꯀꯔꯤ
ꯃꯔꯝ ꯍꯥꯏꯕꯤꯌꯨꯔꯥ
ꯍꯣꯏ
ꯇꯜꯂꯦ ꯍꯥꯏꯕꯗꯤ ꯍꯣꯏ ꯄꯥꯈꯪ ꯑꯣꯏꯔꯨꯕꯁꯤ ꯌꯥꯝꯅ ꯋꯥꯏꯌꯦ
ꯑꯁ ꯅ ꯄꯥꯈꯪ ꯈꯛꯇ ꯅꯠꯇꯦꯗ ꯅꯨꯄꯤ ꯁꯨꯅꯤꯗ
ꯅꯨꯄꯤꯁꯨꯅꯦ ꯍꯥ ꯑꯩꯒꯤ ꯋꯥꯈꯜꯗꯗꯤ ꯅꯨꯄꯤꯗꯤ ꯀꯌꯥ ꯋꯥꯐꯝ ꯊꯣꯛꯇꯕ꯭ꯔꯥꯅ ꯈꯟꯕ
ꯑꯁ ꯆꯞꯃ ꯃꯥꯒꯤ ꯊꯕꯛ ꯇꯣꯉꯥꯟ ꯇꯣꯉꯥꯟꯅ ꯂꯩꯕꯅꯤꯗ ꯃꯥꯒꯤ ꯄꯨꯒꯗꯧꯕ ꯃ ꯊꯕꯛꯁꯤꯡꯗꯣ ꯇꯣꯉꯥꯟ ꯇꯣꯉꯥꯟꯕꯅꯦ ꯅꯨꯄꯥꯗꯨꯁꯨ ꯋꯥꯕ ꯂꯨꯕ ꯂꯩꯕꯅꯦ ꯅꯨꯄꯤꯗꯨꯁꯨ ꯋꯥꯕꯁꯨ ꯂꯩ ꯂꯨꯕ ꯂꯩꯕ ꯕꯅꯦ
ꯃꯔꯝ ꯂꯩꯌꯦ ꯄꯥꯈꯪꯁꯨ ꯋꯥꯏ ꯍꯥꯏꯕꯁꯦ ꯅꯨꯄꯤꯒꯤꯗꯤꯀꯣ ꯂꯩꯅꯤꯡꯕ ꯃꯐꯝꯗ ꯂꯩꯕ ꯌꯥꯏ ꯅꯨꯄꯥꯒꯤꯗꯤ ꯂꯧꯅꯤꯡꯕ ꯅꯨꯄꯤꯗꯨ ꯂꯧꯕ ꯐꯪꯗꯦ ꯍꯥꯏ ꯋꯥꯏꯌꯦ
ꯒꯤꯗꯤ ꯍꯥꯏꯕꯗꯤ ꯑꯗꯨꯒꯤ ꯋꯥꯗꯨ ꯅꯠꯇꯦꯅꯦ ꯅꯨꯄꯤꯒꯤꯗꯤ ꯃꯥꯒꯤ ꯄꯨꯟꯁꯤꯁꯦ ꯍꯥꯏꯕꯗꯤ ꯌꯨꯝꯕꯨ ꯄꯥꯟꯈ꯭ꯔꯗꯤ ꯃꯆꯥꯒ ꯂꯩꯔꯗꯤ ꯌꯥꯝ ꯋꯥꯕꯅꯤ
ꯃꯆꯥ ꯂꯩꯈ꯭ꯔꯗꯤ ꯌꯥꯝ ꯋꯥꯕꯅꯦ
ꯍꯣꯏ ꯑꯁ ꯑꯉꯥꯡ ꯄꯣꯛꯄꯗ ꯀꯥꯟꯅ ꯌꯥꯝꯅ ꯋꯥꯏꯌꯦ ꯍꯥꯏꯗꯨꯗꯤ ꯇꯝ ꯄꯨꯟꯁꯤꯁꯦ ꯇꯝꯕ ꯉꯝꯗꯦ ꯍꯥꯏꯕꯅꯦ
ꯆꯨꯝꯃꯦ ꯆꯨꯝꯃꯦ
ꯏꯁꯣꯔꯒꯤ ꯈꯨꯠꯇ ꯂꯩꯌꯦ ꯍꯥꯏꯕꯅꯦꯀꯣ ꯁꯤꯗꯤ
ꯑꯗꯨꯕꯨ ꯀꯩ ꯍꯥꯏꯗꯣꯏꯅꯣ ꯅꯨꯄꯥ ꯀꯣꯏꯗꯤ ꯂꯧꯅꯤꯡꯕꯥ ꯅꯨꯄꯤꯕꯨ ꯍꯦꯛꯇ ꯂꯧꯕ ꯐꯪꯗꯦꯕ ꯃꯣꯏꯅ ꯑꯍꯩꯕꯁꯤꯡꯗꯨꯁꯨ ꯍꯥꯏꯅꯩꯌꯦꯕꯀꯣ
ꯑꯥ
ꯑꯍꯩꯕꯁꯤꯡꯅꯁꯨ ꯍꯥꯏꯅꯩꯌꯦ ꯅꯨꯄꯤꯁꯤꯡꯁꯦ ꯅꯨꯄꯥꯁꯤꯡꯁꯤꯗꯤ ꯂꯧꯅꯤꯡꯕ ꯅꯨꯄꯤꯕꯨ ꯍꯦꯛꯇ ꯂꯧꯕ ꯉꯝꯗ꯭ꯔꯦ ꯑꯗꯨꯕꯨ ꯅꯨꯄꯥꯗꯤꯅꯦ ꯑ ꯅꯨꯄꯤꯗꯤꯅꯦ ꯂꯩꯅꯤꯡꯕ ꯈꯣꯏꯗ ꯂꯩꯕ ꯉꯝꯃꯦ
ꯑ
ꯆꯨꯝꯃꯤꯀꯣ ꯃꯗꯨ
ꯆꯨꯝꯃꯦ ꯑꯗꯨꯕꯨ ꯑꯗꯨꯕꯨ ꯃꯨꯒ ꯂꯩꯔꯤꯌꯦ
ꯑꯗꯨꯕꯨ ꯍꯥꯏꯕꯗꯨ ꯀꯔꯤ ꯍꯥꯏꯅꯤꯡꯕ꯭ꯔꯣ ꯍꯥꯏꯔꯛꯑꯣꯅꯦ ꯀꯥꯏꯗꯦ
ꯍꯥꯏꯔ ꯔꯣꯏꯗ
ꯍꯥꯏꯔꯣꯏꯌꯦ ꯑꯁ ꯍꯥꯏ ꯑꯣ ꯍꯦ ꯇꯥꯒꯦ ꯑꯩꯁꯨ ꯑꯩꯁꯨ ꯇꯥꯅꯤꯡꯉꯤꯅꯦ
ꯑꯁ ꯅꯣꯏꯁꯨ ꯈꯪꯉꯕꯅꯦꯗ ꯍꯥꯏꯗ꯭ꯔꯁꯨ ꯅꯣꯏꯅ ꯍꯥꯏꯅꯤꯡꯗꯕꯒꯤ
ꯍꯥꯏꯗꯣꯛꯔꯤꯡꯗꯕꯒꯤ ꯑꯣꯏꯔꯝꯕꯁꯨ ꯌꯥꯏ ꯑꯗꯨ ꯑꯅꯝꯕ ꯗꯤ ꯃꯤ ꯃꯌꯥꯝ ꯑꯅꯝꯕꯗꯤ ꯈꯪꯕꯅꯦꯗ
ꯆꯨꯝꯃꯦ ꯆꯨꯝꯃꯦ
ꯈꯪꯅꯤꯡꯉꯗꯤ ꯎꯝ ꯈꯣꯏ ꯃꯧ ꯈꯣꯏ ꯕꯥ ꯃꯥꯗ ꯍꯪꯕ ꯌꯥꯏ
ꯏꯃꯥ ꯕꯥꯗ ꯍꯪꯕ ꯌꯥꯏꯌꯦ
ꯍꯣꯏ ꯃꯣꯏꯅ ꯂꯤꯔꯛꯀꯗꯧꯕꯗꯤ ꯃꯣꯏꯅ ꯂꯤꯔꯛꯀꯗꯧꯕꯗꯨꯗꯤ ꯑꯥꯥꯥꯥꯥ ꯑꯥ ꯌꯧꯔꯛꯀꯗꯧꯕꯅꯤ
ꯅꯨꯃꯤꯠ ꯆꯨꯞ ꯍꯥꯏꯕꯗꯤ ꯅꯨꯃꯤꯠ ꯑꯌꯨꯛꯇꯒꯤ ꯅꯨꯡꯊꯤꯟꯕꯧ ꯂꯤꯅꯤꯉꯥꯏ ꯂꯩꯒꯅꯤꯉꯣ ꯂꯦꯡꯗꯕꯤꯗ
ꯃꯣꯏꯌꯦ ꯈꯣꯏ ꯃꯣꯏꯗꯤ ꯑꯍꯟꯅꯤꯅ ꯂꯣꯏꯅ ꯃꯥꯌꯣꯛꯅꯈ꯭ꯔꯕꯅꯤ ꯑꯩꯈꯣꯏꯗꯅꯦ ꯃꯥꯥꯏꯌꯣꯛꯅꯕꯗꯁꯨ ꯑꯗꯨ ꯑꯣꯏꯔꯒꯁꯨꯅꯦ ꯃꯣꯏ ꯃꯥꯏꯌꯣꯛꯅꯔꯦꯅ ꯃꯣꯏꯅ ꯂꯣꯏꯅ ꯈꯪꯉꯤ ꯍꯥꯏꯕ ꯅꯠꯇꯦ ꯃꯣꯏꯒꯤ ꯄꯨꯟꯁꯤ ꯋꯥꯔꯤꯁꯤꯗ ꯅꯨꯡꯁꯤ ꯅꯨꯡꯉꯣꯟꯒꯤ ꯋꯥꯔꯤꯁꯤꯗ ꯑꯩ ꯑꯩ ꯑꯃꯔꯛ ꯍꯥꯏꯔꯛꯀꯦꯀꯣ ꯃꯣꯏꯒꯤ ꯄꯨꯟꯁꯤ ꯋꯥꯔꯤꯁꯤꯗ ꯑꯃꯠꯇ ꯐꯥꯎ ꯀꯥꯏꯅꯗꯕꯤꯗ ꯑꯃꯥꯈꯛꯇ ꯅꯨꯡꯁꯤꯔꯒ ꯍꯦꯛꯇ ꯌꯨꯝ ꯄꯥꯟꯈꯤꯕꯁꯨ ꯂꯩꯔꯝꯕ ꯌꯥꯏ ꯑꯗꯨꯒꯤ ꯀꯥꯏꯅꯕ ꯀꯅꯥ ꯀꯠ ꯀꯔꯤꯅꯣ ꯀꯅꯥꯅꯣ ꯍꯥꯏꯕ ꯈꯪꯔꯝꯗꯕꯁꯨ ꯌꯥꯏ ꯀꯣ ꯀꯅꯥꯒꯨꯝꯕꯒꯤ ꯏꯃꯨꯡꯒꯤ ꯄꯥꯕꯨꯡ ꯃꯃꯥꯅꯅꯤ ꯍꯥꯏꯔꯤꯁꯦ ꯌꯥꯝꯅ ꯑꯥ ꯄꯥꯖꯅ ꯅꯨꯡꯁꯤꯅꯔꯒ ꯀꯥꯏꯅꯕ ꯃꯁꯛ ꯈꯪꯗꯗꯅ ꯅꯨꯡꯁꯤꯅꯔꯒ ꯂꯧꯅꯕ ꯎꯕꯀꯣ ꯑꯗꯨꯒꯨꯝꯕ ꯈꯣꯏꯗꯒꯤ ꯑꯦꯛꯁꯄꯤꯔꯤꯌꯦꯟꯁ ꯍꯥꯏꯕꯁꯦ ꯍꯪꯕ ꯌꯥ ꯗꯦꯕ ꯇꯥꯏꯀꯣ ꯑꯗꯨ ꯅꯠꯇꯕꯤꯗ ꯀꯅꯥꯒꯨꯝꯕ ꯏꯃꯨꯡꯁꯤꯗ ꯏꯃꯨꯡꯒꯤ ꯃꯕꯨꯡ ꯃꯃꯥꯗꯅꯦ
ꯎꯝ
ꯂꯩꯕꯛ ꯊꯤꯕꯗꯒꯤ ꯍꯥꯏꯁꯤꯔ